ꯍꯜꯂꯣ
ꯎ ꯀ꯭ꯔꯤ ꯇꯔꯃꯤ ꯀꯥꯏ
ꯑꯟꯏꯟꯇꯦꯜꯂꯤꯖꯦꯕꯜ
ꯇꯥꯏꯑꯌꯦ
ꯇꯥꯕ꯭ꯔꯣ
ꯇꯥꯏꯌꯦ ꯇꯥꯗꯕ꯭ꯔꯣ
ꯅꯦꯠ ꯅꯨꯡꯉꯥꯏꯗꯨꯕ ꯃꯥꯜꯂꯦꯗ
ꯏꯁ ꯅꯪꯒꯤ ꯅꯨꯡꯉꯥꯏꯔꯝꯃꯣꯏ ꯑꯩꯒꯤꯗꯤ ꯀꯩꯁꯨ ꯇꯥꯗꯦ
ꯍꯜꯂꯣ
ꯇꯥꯏꯌꯦ
ꯅꯪ ꯇꯥꯥꯁꯃꯥꯅꯤ ꯇꯧꯅꯨ ꯂ ꯅꯠꯁꯤ
ꯑ ꯆꯥꯗꯕ꯭ꯔꯣ ꯑꯩꯉꯣꯟꯗ ꯇꯥꯏ ꯍꯥꯏꯔꯒ ꯍꯜꯂꯣ ꯈꯔꯤ ꯇꯗ ꯑꯃ ꯉ ꯍꯥꯏꯕꯅꯦ ꯅꯉꯣꯟꯗ ꯇꯥꯗꯕ꯭ꯔꯣ ꯑꯩꯉꯣꯟꯗ ꯇꯥꯏꯌꯦ
ꯍꯜꯂꯣ
ꯀꯔꯤ ꯍꯜꯂꯣ ꯍꯜꯂꯣ ꯃꯥꯆꯥ
ꯇꯥꯕ꯭ꯔꯨ
ꯄꯥꯏ ꯍꯥꯏꯦꯕꯅꯦ
ꯍꯜꯂꯣ ꯑꯩꯣꯏ ꯏꯣꯅꯦ
ꯔꯤꯔꯣꯅꯦꯦ
ꯍꯜꯂꯣ ꯍꯜꯂꯣ
ꯌꯥꯕ꯭ꯔꯣ ꯄꯦꯂꯕꯥꯅꯤ ꯌꯥꯀꯣ